ꯀꯩꯔꯤ ꯆ
ꯆꯥꯛ ꯆꯥꯔꯕ꯭ꯔꯣ ꯏꯅꯥꯎ
ꯆꯥꯗ꯭ꯔꯤ ꯆꯥꯗ꯭ꯔꯤ
ꯀꯔꯤ ꯌꯦꯟꯖꯥꯡ ꯆꯗꯣꯏꯅꯧ
ꯇꯥꯔꯔꯣꯏ ꯍꯟꯖꯥꯡ
ꯀꯜꯕꯤ ꯀꯔꯥ
ꯃꯣꯏꯒꯤ ꯏꯟꯖꯥꯡ ꯅꯣꯏ ꯍꯥꯎꯇꯦꯅꯦ
ꯑꯗꯨ ꯑꯣꯏꯔꯁꯨ ꯆꯥꯛꯎ ꯅꯥꯗ꯭ꯔꯅꯤꯉꯥꯏ
ꯅꯥꯑꯒ ꯂꯩꯔꯕꯅꯤꯅ ꯆꯥꯗ꯭ꯔꯁꯨ ꯌꯥꯔꯦꯅ ꯈꯟꯕ
ꯎ ꯀꯔꯤ ꯅꯥꯔꯕ꯭ꯔꯣ
ꯉꯔꯥꯡꯗꯒꯤ ꯑꯗꯨꯝ ꯅꯥꯑ ꯂꯩꯔꯦ ꯈꯪꯗꯦ ꯀꯔꯤ ꯅꯥꯕꯅꯣ ꯈꯪꯗꯦꯅꯣ
ꯌꯦꯡꯊꯣꯛꯄ ꯆꯠꯂꯨ
ꯑꯦ ꯌꯦꯡꯉꯣꯏ ꯄꯩꯁꯥꯃꯅꯕꯅꯦ
ꯑꯉꯥꯡ ꯁꯤꯗꯤ
ꯎ
ꯗ꯭ꯌꯨꯇꯤ ꯆꯠꯅꯥꯅꯥ ꯏ ꯄꯨ ꯀꯥꯟ ꯆꯔꯦ
ꯀꯔꯤ ꯌꯦꯟꯖꯥꯡ ꯆꯥꯒꯦ ꯑꯍꯥꯎꯕ ꯆꯥꯔꯥꯎꯅꯕꯧ ꯃꯥꯜꯂꯦ ꯉꯁꯤꯗꯤ
ꯍꯥꯎꯕ ꯆꯥꯗꯗ ꯍꯥꯎꯒꯔꯤ ꯆꯥꯌꯦ
ꯑꯣ ꯍꯣ
ꯐ꯭ꯔꯦꯁ ꯁꯧꯒ꯭ꯔꯤ ꯆꯥꯅꯤꯡꯕ꯭ꯔꯣ ꯅꯪꯁꯨ
ꯆꯅꯤꯉꯦ ꯆꯅꯤꯡꯉꯦ ꯐꯥꯒꯤꯅꯦ ꯐꯥꯒꯤꯅꯦ ꯆꯧꯒꯖ ꯌꯥꯕ ꯅ ꯅꯣꯏ ꯆ ꯅꯣꯏ ꯆ
ꯄꯠꯅꯤꯡꯉꯥꯏꯅꯦ ꯚꯩ ꯌꯥꯝꯅ ꯂꯥꯎꯅꯤꯡꯉꯥꯏꯁꯨ ꯐ꯭ꯔꯤꯖ ꯂꯩꯇꯕꯅꯤꯅꯀꯣ
ꯑꯥꯥ ꯑꯗꯨꯗꯤ ꯍꯌꯦꯡ ꯑꯗꯨꯝ ꯇꯥꯔꯣ
ꯍꯥ
ꯑꯩ
ꯀꯔꯤ ꯍꯥꯏꯕ ꯇꯥꯗ꯭ꯔꯦ
ꯄꯠ ꯀꯀꯥꯔꯗ ꯁꯒꯕꯤꯗꯣ
ꯑ ꯂꯣ ꯇꯔꯦ ꯑꯃꯨꯛ ꯑꯣ ꯍꯥꯏꯌꯣ ꯍꯥꯏꯌꯣ
ꯅꯪꯒꯤ ꯁꯧꯒ꯭ꯔꯤꯗꯣ ꯄꯠꯇ꯭ꯔꯤꯀꯥꯟꯗ ꯍꯌꯦꯡ ꯁꯨꯝ ꯆꯥꯔꯒ ꯍꯧꯍꯜꯂꯒ
ꯎꯝ ꯐꯔꯦꯗꯥꯅꯤ
ꯎ
ꯅꯨꯡꯉꯥꯏꯕ꯭ꯔꯣ ꯍꯣꯁꯇꯦꯜ ꯂꯩꯕ
ꯏ ꯅꯨꯡꯉꯥꯏꯈ꯭ꯔꯖꯥꯅꯤ
ꯑꯩꯕꯨꯁꯨ ꯅꯪꯒꯤ ꯃꯔꯨꯈꯣꯏꯒꯤ ꯅꯝꯕꯔ ꯈꯔ ꯁꯦꯌꯔ ꯇꯧꯕꯤꯌꯨꯅꯦ
ꯇꯧꯕꯤꯒꯅꯤ ꯇꯧꯕꯤꯒꯅꯤ ꯑꯩꯈꯣꯏꯗꯤ ꯂꯩꯁꯥꯕꯤ ꯅꯠꯇ꯭ꯔꯗꯤ ꯀꯣ ꯇꯧꯗꯦꯅꯤ ꯍ ꯍꯥ ꯍꯥ ꯅꯪ ꯅꯪꯒꯤꯅꯦꯁꯦ ꯅꯨꯡꯉꯥꯏꯇ꯭ꯔꯦ ꯅꯪꯒꯤꯅꯦꯁꯦ ꯅꯨꯡꯉꯥꯏꯇ꯭ꯔꯦ ꯑꯁ ꯑꯁ ꯑꯁ ꯋꯥꯊꯤꯗꯤ ꯐꯣꯡꯗꯦ ꯐꯣꯡꯗꯦ
ꯍꯣꯡ ꯉꯅ ꯑꯩꯒꯤ ꯐꯣꯟ ꯐꯥꯎ ꯄꯥꯏꯅꯤꯡꯗ꯭ꯔꯒ
ꯁꯠꯇꯒ
ꯑꯗꯨꯃꯥꯏ ꯍꯥꯏꯅꯕ꯭ꯔꯣꯕꯣ ꯑꯩꯅ ꯑꯩꯅ ꯍꯪꯕꯗꯨꯗꯤ ꯈꯨꯝꯃꯛꯇ꯭ꯔꯒ ꯀꯣꯜ ꯀꯛꯊꯠꯂꯒ ꯅꯪꯅ ꯀꯔꯤ ꯍꯥꯏ ꯍꯥꯏꯔꯤꯕ ꯍꯧꯖꯤꯛ ꯍꯥꯦ ꯇꯥꯄ꯭ꯔꯣꯅꯦ ꯁꯅ ꯃꯥꯥꯏꯇꯦ ꯇ ꯌꯥ ꯅ ꯌꯥꯝꯦꯝ ꯅꯉꯏꯇ ꯀ ꯅ ꯑꯪꯒꯦ ꯇꯥꯕ꯭ꯔꯣ ꯇꯥꯕ꯭ꯔꯣ ꯑꯣ ꯎꯣ ꯍꯂꯨ ꯅꯪꯤꯅꯦꯦ ꯁꯦ ꯌꯥꯇ꯭ꯔꯦ ꯌꯥꯗ꯭ꯔ ꯍꯜꯂꯣ ꯁꯤ
ꯇꯥꯏꯌꯦ ꯅꯪ ꯑꯩꯒꯤ ꯃꯈꯣꯟ ꯇꯥꯗꯕ꯭ꯔꯣ
ꯇꯥꯗꯤ ꯅꯪꯒꯤꯅꯦ ꯌꯥꯗ꯭ꯔꯒ
ꯍꯧꯖꯤꯛꯇꯤ ꯌꯥꯔꯕ
ꯎꯝ ꯌꯥꯔꯦ ꯍꯧꯛꯇ
ꯐꯖꯅ ꯋꯥꯡꯉꯣ ꯏꯟꯇꯔꯅꯦꯠ ꯌꯥꯕ ꯃꯇꯝꯗ ꯅꯠꯇ꯭ꯔꯗꯤ ꯀꯣ ꯑꯣꯏꯌꯣ
ꯎꯝ ꯅꯪ ꯅꯪ ꯅꯠꯇ ꯑꯩꯁꯦ ꯏꯔꯨꯗ꯭ꯔꯤ ꯏꯔꯨꯕ ꯆꯠꯀꯦ ꯇꯧꯔꯝꯕꯅꯦ
ꯊꯄꯥꯛꯛꯁꯦ ꯆꯤꯟ ꯃꯥꯟꯅꯅ ꯌꯥꯗ ꯀꯧꯅ
ꯍꯂꯣ ꯍꯣꯏ ꯍꯣꯏ ꯑꯁ ꯊꯕ ꯄꯩꯁꯥꯕꯤꯛ ꯍꯣꯏꯒ
ꯑ ꯑꯗꯨꯗꯒꯤ ꯅꯩꯈꯥꯏ ꯄꯥꯅꯤꯡꯗꯤꯀ
ꯑꯗꯨꯒꯤ ꯏꯔꯨꯕ ꯍ
ꯑꯩꯒꯤꯁꯨ ꯂꯩꯁꯥꯕꯒꯤ ꯅꯝꯕꯔ ꯄꯤꯌꯣ ꯑꯗꯨꯗꯤ
ꯂꯩꯁꯥꯕꯒꯤ ꯅꯝꯕꯔꯗꯤ ꯃꯌꯥꯝ ꯂꯩ ꯑꯗꯨꯗꯤ
ꯏꯁꯕꯦ ꯎꯝ ꯍꯣꯔꯦꯟ ꯃꯣꯏꯗꯁꯨ ꯍꯥꯏꯕꯤꯌꯣ ꯏꯆꯦ ꯑꯃꯅ ꯀꯣꯜ ꯇꯧꯒꯦꯅ ꯍꯥꯏꯌꯨ
ꯍꯥꯏꯕꯤꯒꯦ ꯍꯥꯏꯕꯤꯒꯦ
ꯑꯁꯦꯡꯕꯅꯦ ꯑꯩꯁꯨ ꯈꯔ ꯂꯣꯏꯅꯤꯡꯉꯦꯕ ꯑꯗꯨꯒꯤ ꯅꯨꯡꯁꯤꯕꯤꯌꯣ ꯅꯆꯦꯕꯨ ꯍꯧꯖꯤꯛ ꯇꯨꯝꯅꯤꯡꯉꯥꯏꯁꯨ
ꯀꯔꯤ ꯕꯗꯤ ꯑꯣꯏꯗ꯭ꯔꯣ
ꯕꯣꯜꯁꯦ ꯑꯩꯗꯤ ꯑꯃ ꯅꯣꯏ ꯑꯩꯍꯣꯏ ꯄꯨꯟ ꯃ ꯃꯥꯥꯂꯅꯦ ꯅꯨꯡꯁꯤꯕ ꯅꯨꯄꯥꯁꯦ
ꯑꯗꯨ ꯅꯨꯄꯥꯅ ꯁꯅꯥꯕ ꯅꯠꯇ꯭ꯔꯗꯤ ꯑꯩꯗꯤ ꯌꯦꯡꯅꯤꯡꯗꯦ
ꯍ
ꯑꯗꯨꯅꯤꯅ ꯗꯦꯠ ꯐꯣꯔ ꯉꯥꯏꯔꯥ ꯂꯩꯕꯅꯦ ꯌꯥꯏ ꯍꯧꯖꯤꯛ
ꯀꯩꯅꯕ
ꯗꯦꯠ ꯐꯣꯔ ꯉꯥꯏꯔꯥ ꯂꯩꯥꯛꯑꯦ ꯕꯣꯜ ꯌꯦꯡꯅꯤꯡꯉꯥꯏ
ꯀꯅꯥ ꯀꯅꯥ ꯁꯥꯟꯅꯒꯅꯤ ꯍꯥꯏꯒꯦꯕ
ꯑꯗꯣ ꯃꯃꯤꯡꯒꯨꯝꯕ ꯄꯥꯟꯕ ꯌꯥꯗꯕꯅꯤꯅ ꯅꯪ ꯈꯪꯕꯗꯨꯅꯤꯅ
ꯑꯩꯗꯤ ꯑꯗꯨꯝ ꯄꯥꯟꯕꯅꯦꯗ
ꯏꯕꯨꯡꯉꯣ
ꯑꯩꯗꯤꯄꯥꯥꯂꯦ
ꯑꯗꯅꯤ ꯑꯗꯨ ꯍꯪꯗ꯭ꯔꯦꯅꯦ ꯍꯥꯏꯀꯣ ꯅꯣꯏ ꯍꯣꯁꯇꯦꯜꯁꯦ
ꯑꯦ ꯑꯩꯁ ꯑꯦꯁ ꯑꯦꯁ ꯀꯩꯒꯤ ꯍꯜꯂꯛꯄꯅꯣ ꯑꯗꯨꯗꯤ ꯑꯗꯨꯝ ꯂꯩ ꯌꯥꯗ꯭ꯔꯣ
ꯍꯣꯏ ꯖꯨꯟ ꯗꯦꯠ ꯇ꯭ꯋꯦꯟꯇꯤ ꯋꯥꯟꯗꯒꯤ ꯀ꯭ꯂꯥꯁ ꯀꯛꯕ ꯍꯧꯔꯦ ꯑꯗꯨꯒꯤ ꯎꯄꯥꯏ ꯂꯩꯥꯏꯗꯕ ꯌꯥ ꯍꯜꯂꯛ ꯂꯥꯛꯄꯅꯤꯅꯦ
ꯎ ꯀꯏꯔꯦꯅꯦ ꯑꯗꯨꯗꯤ
ꯎꯝ ꯑꯗꯨꯒꯤ ꯅꯆꯦꯁꯦ ꯃꯟꯗꯦꯒꯤ ꯀ꯭ꯂꯥꯁ ꯆꯠꯄ ꯍꯧꯔꯅꯤꯕ
ꯑꯣꯏ ꯈꯨꯁꯤ ꯐꯥꯏꯗꯥ
ꯑꯗꯨꯒꯤ ꯅꯨꯃꯤꯠ ꯑꯍꯨꯝ ꯉꯥꯏꯔꯦ ꯑꯩ ꯑꯁꯤꯗ ꯃꯨꯟꯅ ꯇꯥꯎꯅꯤꯉꯥꯏꯁꯦ ꯅꯣꯣꯏꯒꯝꯅ ꯐꯤꯜꯥꯏꯗꯔꯤ ꯑꯗꯨꯒ ꯑꯃꯨꯛꯀ
ꯑꯩ ꯑꯩ ꯑꯩꯁꯨ ꯊꯕꯛ ꯇꯧꯔ ꯍꯜꯂꯛꯏꯅꯦ ꯍꯜꯂꯛꯑꯒ ꯇꯧꯋꯤꯅꯦ ꯈꯪꯕ꯭ꯔꯥ
ꯅꯪꯒꯤ ꯊꯕꯥꯛꯛꯇꯗꯤ ꯄꯨꯡ ꯕꯥꯔꯣ ꯃꯈꯥꯏꯗ ꯅꯠꯇ꯭ꯔꯣ
ꯏ ꯑꯩꯃꯅꯦ ꯌꯥꯝ ꯈꯪꯉꯤꯍꯦ ꯅꯪꯗꯤ
ꯅꯪ ꯅ ꯍꯥꯏꯌꯦ ꯑꯗꯨꯗꯤ ꯅꯍꯥꯟ ꯏꯍꯦ
ꯏꯁ ꯑꯩꯅ ꯄꯨꯡ ꯇꯣꯔꯣ ꯃꯈꯥꯏꯗ ꯍꯜꯂꯛꯑꯦ ꯍꯥꯏꯕ ꯏꯁꯁ ꯂꯔꯦꯗꯅ ꯀꯗꯥꯏ ꯀꯗꯥꯏꯈꯤ ꯄꯨꯡ ꯃꯔꯤ ꯃꯈꯥꯏ ꯍꯦꯜꯂꯅꯤ ꯍꯜꯂꯛꯄꯗꯣ
ꯅꯪꯅ ꯅꯍꯥꯟꯗꯤ ꯄꯨꯡ ꯕꯥꯔꯣ ꯃꯈꯥꯏꯗꯨꯗꯤ ꯍꯥꯏꯗꯤ ꯍꯥꯏꯗꯦ ꯑꯗꯨ ꯅꯪꯅ ꯅꯍꯥꯟ ꯁꯨꯃꯥꯏꯅ ꯍꯥꯏ ꯅ ꯍꯥꯡꯕ ꯃꯇꯝꯗ ꯅꯣꯏꯗꯣ ꯍꯥꯐ ꯗꯦꯔꯥ ꯐꯨꯜ ꯗꯦꯔꯥ ꯆꯠꯄ ꯍꯥꯏꯔꯒ ꯅꯪꯅ ꯍꯥꯐ ꯗꯦꯅꯦ ꯆꯠꯄ ꯍꯥꯏꯥꯏꯕꯗꯨꯗꯤ
ꯍꯥꯞꯗꯦꯅꯦ ꯍꯥꯏꯕꯗꯤ ꯅꯨꯡꯗꯥꯡꯈꯣꯏ ꯌꯧꯁꯦ ꯍꯥꯏꯕ ꯋꯥꯅꯤ ꯀꯩꯅꯣ ꯎꯝꯁ
ꯐꯤ ꯑꯉꯥꯡ ꯁꯇꯥ
ꯑꯗꯨꯒꯨꯝꯕ ꯋꯥ ꯑ ꯉꯥꯡꯕ ꯌꯥꯗꯦ
ꯀꯥꯏꯗ ꯃꯅꯇ
ꯌꯥ ꯉꯁꯥꯏ
ꯅꯪꯒꯤ ꯅꯃꯥꯟꯅꯕꯤ ꯈꯔ ꯑꯩꯈꯣꯏ ꯁꯥꯏꯖ ꯑꯅꯤ ꯂꯩꯕꯗꯣ ꯑꯩ ꯐꯣꯟ ꯄꯥꯏꯕ ꯑꯅꯤꯗꯨꯗꯤ ꯄꯥꯏꯕ ꯌꯥꯔꯝꯃꯔꯣꯏꯅꯦ
ꯎꯝ ꯑꯩ ꯍꯥꯏꯕꯤꯗ꯭ꯔꯤꯗ ꯑꯩ ꯊꯥꯖꯗꯕꯒꯤ
ꯎꯝ ꯑꯩ ꯐꯣꯟꯣꯟ ꯅ꯭ꯌꯨꯁꯔ ꯤꯗꯤ ꯅꯠꯇ
ꯑ ꯑ ꯑꯗꯃꯥꯏ ꯍꯥꯏ
ꯑꯩꯁꯨ ꯅꯪꯉꯣꯟꯗ ꯅꯍꯥꯟꯗꯒꯤ ꯀꯥꯛꯎꯁꯦ ꯄꯨꯔꯥꯅꯤ ꯇꯥꯎꯕꯅꯦ ꯑꯗꯨ ꯅꯪ ꯇꯥꯟꯅꯤꯡꯉꯥꯏ ꯃꯥꯟꯕꯀꯣ
ꯑꯁ ꯅꯍꯥꯟꯗꯒꯤ ꯇꯧꯔ ꯀꯧꯔꯛꯑꯝꯃꯗꯤ ꯌꯦꯡꯉꯣꯅꯦ ꯑꯁ ꯀꯨꯏꯔꯦꯗ
ꯑꯩꯗꯤ ꯅꯪꯗꯣ ꯁꯤꯒꯨꯝꯕꯅ ꯌꯥꯎꯅꯤꯡꯗꯣꯏ ꯃꯜꯗꯦꯅ ꯁꯤꯔꯥ ꯅꯗꯤ ꯀꯣꯜ ꯇꯧ ꯀꯅꯤ ꯈꯟꯕꯅꯦꯗꯣ ꯇꯥꯟꯝꯕꯅꯦ ꯇꯗꯥ ꯃꯤꯗꯣ ꯍꯥꯟꯅ ꯇꯣꯛꯂꯈ꯭ꯔꯕꯅꯦꯕ
ꯑꯣ
ꯑꯗꯨꯗꯤ ꯉꯁꯤ ꯊꯦꯡꯅꯕ ꯋꯥꯅꯤꯗ
ꯅꯍꯥꯟꯗꯤ ꯀꯧꯔꯝꯕꯗꯤ ꯑꯩꯁꯨ ꯁꯤ ꯇꯧ ꯇꯕꯗꯨ
ꯍꯣꯏ ꯃꯊꯪꯗꯗꯤ ꯑꯗꯨꯝ ꯇꯧꯕꯤꯒꯦꯀꯣ ꯅꯠꯠꯇꯦꯁꯦ ꯍꯟꯗꯛꯁꯦ ꯈꯔ ꯈꯪꯗꯕꯒꯤꯅꯤ
ꯎꯝ
ꯃꯊꯪꯗꯗꯤ ꯐꯖꯅ ꯏꯅꯥꯎꯒꯤ ꯇꯧꯕꯤꯗꯣꯏꯅꯤ
ꯈ꯭ꯔ
ꯍꯣꯏ ꯍꯣꯏ ꯍꯝ
ꯣ ꯈꯔ ꯈꯔ ꯆꯅꯦ ꯍꯣꯁꯄꯤꯇꯥꯜ ꯆꯠꯂꯒ
ꯍꯣꯏ ꯆꯥꯡꯒꯅꯤ ꯆꯥꯒꯅꯤ ꯅꯣꯏꯣꯏꯖꯗ ꯅꯣꯏ ꯁꯦꯟꯖꯥꯡꯗꯣ ꯍꯥꯎꯃꯟꯕꯒꯤ ꯆꯥ ꯆꯥꯕꯤꯗꯕ ꯋꯥꯂꯤ
ꯑꯁ ꯌꯦꯦꯟꯖꯥꯡꯗꯤ ꯑꯗꯨꯝ ꯑꯣꯏꯔꯗꯤ ꯍꯣꯁꯇꯦꯜꯒꯤ ꯍꯦꯟꯖꯥꯡꯅ ꯕꯨꯍꯥꯎꯗ
ꯍ
ꯂꯄꯥꯄ ꯍꯦꯟꯖꯥꯡꯒ ꯍꯥꯏꯔꯗꯤ
ꯎꯝ
ꯁꯥꯥꯡ ꯉꯗꯒ ꯍꯦꯂꯁꯤꯒ
ꯁꯤ ꯊꯖꯕꯤ ꯑꯕꯣ ꯍꯪ ꯉꯥꯡꯁꯗꯅꯤꯀꯣ
ꯍꯥꯥ ꯑꯣ ꯍꯥꯏꯒ ꯍ ꯅꯪꯉ ꯃ ꯊꯖ ꯅꯪ ꯌꯨꯝ ꯆꯠꯂꯔꯣꯏꯗ꯭ꯔꯣ
ꯆꯂꯣ ꯔꯦ
ꯑꯗꯨꯝ ꯂꯩꯒꯅꯤ
ꯎꯝ ꯎ
ꯅꯪꯒꯤ ꯅꯃꯥ ꯅꯃꯥꯗꯨꯗꯤ ꯆꯠꯀꯦꯔꯥ
ꯆꯠꯂꯁꯤ ꯀꯝ ꯆꯂ
ꯎꯝ ꯍꯣꯁꯇꯦꯜꯗꯅ ꯍꯦꯟꯅ ꯅꯨꯡꯉꯥꯏꯔꯕꯅꯤꯅ ꯅꯣꯏꯗꯤ ꯌꯦꯡ ꯐꯥꯕ ꯑ ꯅꯅꯋꯦꯍ
ꯆꯞ ꯃꯅꯔꯒꯁꯥꯏꯁꯨ
ꯑꯩꯁ ꯑꯦꯁ ꯑꯗꯨꯗꯤ ꯍꯥꯏꯒꯅꯣꯗ ꯅꯪꯁꯨ
ꯙꯎꯅꯤꯅ ꯄꯨꯟꯅꯕꯁꯨ ꯅꯨꯡꯉꯥꯏꯔꯦ ꯌꯦꯡꯕꯁꯨ ꯅꯨꯡꯉꯥꯏꯔꯦꯅꯦ ꯅꯣꯏ ꯑꯍꯨꯝꯁꯦ
ꯍꯣꯏ ꯑꯗꯨꯃꯥꯏꯅ ꯇꯕꯅꯤ ꯀꯂꯛꯗꯤ ꯀꯂꯛ ꯄꯤꯒꯅ
ꯇ ꯅꯈꯣꯏ ꯑꯍꯨꯝꯒꯨꯝꯅ ꯑꯩꯈꯣꯏ ꯑꯍꯨꯝꯁꯨ ꯁꯨꯃꯥꯏꯅ ꯂꯥꯛꯏꯗꯗꯥꯏ ꯇꯥꯎ
ꯏꯠꯇ꯭ꯔꯨ ꯑꯛꯇ ꯀꯣ
ꯁꯃꯣꯜ ꯁꯥꯏꯖ ꯑꯦꯁꯣꯁꯤꯌꯦꯁꯟꯅꯦ ꯀꯣꯏꯗ
ꯍꯍꯍꯍ
ꯑꯦꯁ ꯑꯦꯁ ꯑꯦꯅꯤ ꯀꯣꯏ ꯅꯣꯡꯀꯒ ꯂꯑꯒꯅꯅ
ꯌꯥꯝ ꯐꯖꯕ ꯌꯥꯝ ꯐꯖꯕ ꯏ ꯃꯤꯗ
ꯍꯣꯏꯅꯦ ꯆꯨꯝꯗ꯭ꯔ
ꯑꯩ ꯆꯨꯝꯃꯦ ꯆꯨꯝꯃꯦ